ꯍꯜꯂꯣ ꯑꯣ ꯌꯥꯒꯤꯅꯤ ꯁꯤꯃ
ꯎꯝ ꯇꯥꯕ꯭ꯔꯣ
ꯇꯥꯏꯌꯦ ꯇꯥꯏꯌꯦ
ꯑꯗꯨ ꯅꯪ ꯍꯣꯔꯦꯟꯗꯤ ꯁꯣꯏꯔꯅꯨꯀꯣ ꯍꯥꯏꯕ
ꯀꯔꯤꯅꯣ ꯄꯥꯟꯒꯤ ꯋꯥꯔꯤ ꯌꯧꯔꯒ ꯑꯃꯨꯛ ꯑꯃꯗꯨꯗ ꯑꯃꯨꯛ ꯇꯥꯔꯛꯏꯁꯤꯕꯣ
ꯏꯁ ꯄꯥꯟꯒꯤ ꯋꯥꯔꯤꯁꯤꯗꯤ ꯍꯧꯖꯤꯛ ꯈꯛꯇꯪ ꯍꯧꯔꯛꯄꯅꯤꯅ ꯋꯥꯔꯤ ꯑꯗꯨꯕꯨ ꯑꯗꯨ ꯑꯗꯨ ꯉꯁꯥꯏꯒꯤ ꯇꯔꯗꯣ ꯀ꯭ꯂꯣꯁ ꯇꯧꯗ꯭ꯔꯤꯌꯦ
ꯑꯥ ꯌꯧꯗꯅ ꯂꯩꯍꯧꯗꯅ ꯑꯥꯗ ꯂꯩꯍꯧꯔꯕ ꯃꯊꯪ ꯃꯊꯪ ꯂꯥꯛꯇꯅ ꯃꯁꯤꯗꯒꯤ
ꯀꯣꯏꯁꯟ ꯑꯟꯁꯔ ꯁꯦꯝꯃ ꯂꯣꯏꯗ꯭ꯔꯤꯌꯦ ꯑꯗꯨꯒꯤꯗꯣ ꯀꯥꯏꯗꯒꯤ
ꯃꯥꯏꯔꯦꯟꯗꯒꯤ ꯈꯣꯡꯗ꯭ꯔꯨꯝꯗꯒꯤ ꯇꯣꯔꯕꯣꯠꯇꯒꯤ ꯑꯦꯛ ꯇ ꯂꯥꯑꯦ ꯌꯦꯟꯗꯩ ꯀꯩꯗꯩ ꯃꯊꯪ ꯃꯊꯪ ꯂꯥꯛꯑꯒ ꯁꯣꯝꯗ ꯍꯋꯥꯏꯖꯥꯗꯩ ꯁꯣꯏꯕꯨꯝꯗꯒꯤ ꯄꯥꯟ ꯌꯧꯔꯛꯑꯀꯥꯟꯖꯤꯗꯥ ꯑꯥ ꯃꯥꯅꯤꯡꯅ ꯑꯃꯨꯛ ꯍꯜꯂꯛꯏꯖꯤ ꯀꯩꯒꯤꯅꯣꯕ
ꯑꯗꯨ ꯆꯞꯇꯔꯗꯨ ꯀ꯭ꯂꯣꯁ ꯇꯧꯗ꯭ꯔꯤꯌꯦ ꯃꯔꯛꯇ ꯊꯦꯆꯤꯜꯂꯄꯅꯦ ꯃꯔꯛꯇꯨꯗ ꯊꯦꯠꯆꯜꯂꯛꯄꯅꯦꯕ ꯑꯗꯨ ꯑꯗꯨꯒꯨꯝꯕ ꯃꯆꯥ ꯃꯁꯨ ꯍꯥꯏꯇꯥꯔꯦ ꯃꯆꯥ ꯃꯁꯨ ꯍꯥꯏꯇꯥꯔꯦ ꯑꯗꯨꯒꯨꯝꯕꯒꯤ ꯈ꯭ꯋꯥꯏꯗꯤ ꯂꯨꯕ ꯆꯞꯇꯔꯗꯤ ꯑꯗꯨꯅꯦꯕ ꯑꯩ ꯃꯅꯤ ꯄꯔꯤ ꯐꯤꯂꯝꯗ ꯑꯃꯅ ꯗꯠ ꯋꯥꯠ ꯏꯁ ꯗꯥ ꯇꯧꯕꯗꯣ ꯁꯤꯗꯤ ꯄꯥꯏꯗ꯭ꯔꯁꯨ ꯌꯥꯅꯤ ꯃꯇꯥꯡ ꯌꯧꯔ ꯑꯗꯨꯝ ꯈꯪꯉꯅꯤ ꯍꯥꯏꯕꯗꯣ ꯑꯗꯨꯒꯨꯝꯕꯅꯦꯕ ꯁꯤꯒ ꯆꯥꯕ ꯁꯨꯅꯦꯕ ꯃꯔꯦꯟꯒꯨꯝꯕ ꯑꯗꯨꯒꯨꯝꯕꯗꯤ ꯈ꯭ꯋꯥꯏ ꯂꯨꯕ ꯆꯞꯇꯔꯗꯤ ꯑꯗꯨꯅꯦꯕ
ꯈꯔ ꯂꯨꯕꯗꯣ ꯈꯔ ꯈꯔ ꯂꯨꯕꯁꯦ ꯀꯣꯟꯅ ꯊꯝꯃꯁꯦꯕ ꯈꯔ ꯂꯥꯏꯕ ꯁꯥꯁꯦꯕ
ꯈꯔ ꯂꯨꯕꯗꯨ ꯍꯦꯟꯅ ꯐꯖꯅ ꯇꯛꯈꯥꯏꯒꯗꯕꯅꯤꯅ ꯅꯩꯈꯥꯏꯒꯗꯕꯅꯤꯅ ꯂꯨꯕ ꯆꯞꯇꯔꯗꯣ ꯑꯗꯨꯃꯥꯏꯅ ꯇꯧꯗꯕꯒꯤꯅꯤꯅꯦ ꯃꯌꯥꯝ ꯍꯧꯖꯤꯛ ꯐꯦꯜ ꯑꯣꯏꯔ ꯂꯩꯔꯤꯖꯦ ꯐꯖꯅꯥ ꯅꯩꯈꯥꯏꯔꯒ ꯂꯣꯏꯁꯟꯒꯗꯕ ꯋꯔꯤꯗꯤ ꯆꯥꯞꯇꯔꯖꯤꯗ ꯂꯣꯢꯁꯟ ꯆꯟꯅꯕꯤꯗ ꯅꯦꯁ ꯃꯊꯪꯗꯦ ꯎꯝ
ꯅꯩꯈꯥꯏꯔꯒ ꯂꯣꯏꯌꯨ ꯌꯥꯔꯣꯏꯗꯕ ꯋꯥꯔꯤ ꯑꯣꯏꯕꯀꯣ
ꯏꯁ ꯀꯔꯤꯒꯤ ꯑꯗꯨ ꯀ꯭ꯂꯥꯁ ꯀ꯭ꯂꯥꯁ ꯀꯌꯥꯒꯤ ꯊꯝꯃꯨꯗꯣꯏꯅꯣ
ꯌꯦꯟꯒ ꯌꯦꯔꯨꯝꯒ ꯀꯅꯥꯅ ꯍꯜꯂꯤ ꯍꯥꯏꯕꯗꯣ ꯑꯗꯨꯗ ꯇꯥꯔꯛꯇꯣꯏꯕ
ꯑꯁ ꯌꯦꯟꯒ ꯌꯦꯔꯨꯝ ꯑꯩꯈꯣ ꯑꯩꯈꯣꯏꯒꯤ ꯑꯩꯈꯣꯏꯗ ꯂꯩꯕ ꯌꯦꯟꯒ ꯌꯦꯔꯨꯝꯗꯤ ꯌꯦꯟꯅ ꯑꯍꯟ ꯑꯣꯏꯌꯦ ꯑꯩꯈꯣꯏꯗꯗꯤ
ꯌꯦꯟꯗꯣ ꯀꯃꯥꯥꯏꯅ ꯑꯃꯨꯛ ꯂꯛꯏꯕ
ꯑꯥ ꯌꯨꯝ ꯌꯦꯔꯨꯝꯗꯤ ꯃꯥꯅ ꯎꯝ ꯀꯩꯅꯣ
ꯌꯦꯟꯗꯣ ꯌꯦꯟꯁꯤ ꯃꯔꯨꯝꯗꯩ ꯑꯣꯜꯂꯛꯏꯅꯦꯗꯅ
ꯎꯝ
ꯑꯗꯣ ꯃꯔꯨꯝꯗꯨꯣ ꯂꯩꯇ꯭ꯔꯗꯤ ꯌꯦꯟꯗꯨꯗꯤ ꯀꯔꯥꯏꯗꯩ ꯂꯥꯛꯏꯕ?
ꯃꯔꯨꯞ ꯃꯔꯨꯝꯗꯣ ꯂꯩꯇꯦ ꯃꯊꯟꯇ ꯂꯥꯛꯄꯅꯦ ꯑꯩꯈꯣꯏꯒꯤꯗꯤ꯫
ꯀꯃꯥꯏ ꯂꯥꯛꯄ?
ꯈꯪꯗꯦ ꯍꯥꯏꯗꯤ ꯈꯪꯗꯦ ꯑꯗꯨꯕꯨꯗꯤ ꯃꯤꯉꯣꯟꯗꯒꯤ ꯂꯧꯔꯛꯄꯅꯦꯕ ꯃꯤꯉꯣꯟ ꯑꯗꯨ ꯋꯥꯗꯤꯃꯤ ꯎ ꯃꯥꯅ ꯃꯤꯉꯣꯟꯗꯤ ꯂꯧꯔꯛꯄꯗꯣ ꯃꯣꯏ ꯃꯣꯏꯅ ꯈꯪꯈ꯭ꯔꯁꯤꯅꯦꯕ ꯑꯩꯈꯣꯏꯗꯗꯤ ꯑꯩꯈꯣꯏꯗꯗꯤ ꯍꯥꯟꯅ ꯂꯥꯛꯄꯗꯒꯤ ꯍꯦꯟꯅ ꯂꯥꯛꯑꯦꯕ ꯑꯩꯈꯣꯏ ꯌꯨꯝ ꯑꯩꯈꯣꯏ ꯏꯃꯨꯡꯗꯗꯤ꯫
ꯅꯣꯏ ꯏꯃꯨꯡꯒꯤ ꯅꯠꯇꯦ ꯌꯦꯟꯒ ꯌꯦꯔꯨꯝꯒ ꯀꯅꯥꯅ ꯍꯥꯜꯂꯤ ꯍꯥꯏꯕꯅꯦ
ꯑꯁ ꯑꯗꯨꯗꯗꯤ ꯌꯥꯔꯦ ꯌꯦꯟꯒ ꯌꯦꯔꯨꯝ ꯑꯩꯈꯣꯏ ꯑꯩꯈꯣꯏꯒꯤ ꯌꯦꯟꯒ ꯌꯦꯔꯨꯝ ꯎꯝ ꯃꯅꯥꯗꯦ ꯑꯩꯈꯣꯏꯒꯤ ꯌꯦꯟꯗꯤ ꯑꯩꯈꯣꯏꯒꯤ ꯌꯦꯟꯅ ꯍꯥꯟꯗꯦ ꯌꯦꯔꯨꯝꯅ ꯃꯅꯥꯎꯅꯨꯄꯥꯅꯤ
ꯌꯦꯔꯨꯝꯅ ꯃꯅꯥꯎ ꯅꯨꯄꯥꯅꯦ
ꯎꯝ ꯌꯦꯔꯨꯝꯅ ꯃꯅꯥꯎꯅꯨꯄꯥꯅꯤ ꯌꯦꯅ ꯃꯃꯥꯅꯦ ꯃꯌꯥꯝꯕꯅꯦ ꯃꯆꯦꯅꯦ ꯈꯪꯗꯦ ꯌꯦꯔꯨꯝ ꯃꯄꯨ ꯑꯣꯏꯕ꯭ꯔꯥ ꯑꯩꯈꯣꯏ ꯑꯩꯈꯣꯏꯒꯤꯗꯤ ꯌꯦꯟꯅ ꯑꯍꯜ ꯑꯣꯏꯔꯦ
ꯑꯩꯈꯣꯏꯗꯤ ꯃꯤ ꯃꯤ ꯁꯣꯝꯗ ꯌꯦꯔꯨꯝ ꯄꯣꯜꯂꯒ ꯃꯆꯥ ꯑꯣꯜꯍꯜꯂꯒ ꯌꯦꯟ ꯑꯆꯧꯕ ꯑꯣꯏꯍꯟꯕ ꯂꯩꯔꯤꯁꯤꯅ ꯃꯣꯏ ꯌꯨꯝꯒꯤ ꯑꯣꯏꯇꯥꯥꯕꯅꯤꯅꯤꯀꯣ꯫
ꯎꯝ
ꯍꯥꯎꯈ꯭ꯔꯅꯤ ꯑꯁ ꯑꯝ ꯅꯪ ꯀꯩꯅꯣꯗꯣ ꯆꯥꯕ꯭ꯔꯥ?
ꯀꯔꯤ?
ꯈꯔꯒꯣꯁꯇꯣ ꯅꯣꯏꯔꯣꯝꯗ ꯀꯔꯤ ꯀꯧꯕ꯭ꯔꯥ ꯈꯔꯒꯣꯁꯇꯣ?
ꯑꯥ
ꯔꯦꯕꯤꯠꯇꯣ ꯔꯦꯕꯤꯠꯇꯣ ꯔꯦꯕꯤꯠ ꯆꯥꯗꯦ
ꯂꯩꯔꯉꯥꯏꯈꯣ ꯍꯥꯏꯔꯛꯀꯦ ꯀꯔꯤꯑꯕ?
ꯑꯁ ꯔꯦꯕꯤꯠ ꯃꯁꯥꯛ ꯌꯥꯝ ꯐꯖꯕꯗꯣ ꯆꯥꯕ ꯌꯥꯝ ꯍꯥꯎꯋꯦ ꯑꯁ
ꯑꯁ ꯑꯁ ꯑꯁ ꯈꯔ ꯀ ꯎꯝ
ꯑꯩꯈꯣꯏ ꯍꯧꯗꯣꯡ ꯈꯣꯡꯕ ꯍꯧ ꯔꯣ ꯊꯦꯕꯥ ꯑꯣ ꯊꯦꯕ ꯑꯗꯨꯏꯗꯣ ꯌꯥꯝ ꯍꯥꯎꯋꯦ ꯑꯁ ꯃꯁꯥꯁꯨ ꯌꯥꯝ ꯐꯖꯕꯗꯣ ꯃꯁꯥꯁꯨ ꯌꯥꯝ ꯍꯥꯎꯋꯦ꯫
ꯑꯁ ꯑꯝꯇ ꯆꯥꯗ꯭ꯔꯤꯗ ꯆ ꯈꯣꯏ
ꯑꯗꯨ ꯑꯃꯔꯛ ꯇ꯭ꯔꯥꯏ ꯇꯧꯕ ꯑꯁ ꯈꯍꯥꯎꯁꯤꯗꯤ ꯂꯣꯏꯔꯦ꯫ ꯎꯝ
ꯑꯣꯛ ꯑꯃ ꯆꯥꯔꯦ ꯌꯦꯟ ꯑꯃ ꯆꯥꯔꯦ
ꯎꯝ
ꯁꯟ ꯑꯝ ꯆꯥꯔꯦ
ꯎꯝ ꯉꯄ꯭ꯔꯨꯝꯗꯤ?
ꯉꯥꯄ꯭ꯔꯨꯝ ꯖꯦ ꯑꯩ ꯑꯉꯥꯡ ꯑꯣꯏꯔꯤꯉꯩꯗꯗꯤ ꯆꯥꯈ꯭ꯔꯦ ꯍꯥꯏꯌꯦ꯫ ꯑꯗꯨ ꯍꯧꯖꯤꯛꯁꯨ ꯆꯥꯎ ꯍꯥꯏꯔꯗꯤ ꯑꯗꯨꯝ ꯆꯥꯅꯤꯕ ꯉꯥꯄ꯭ꯔꯨꯝꯕꯨꯗꯤ꯫
ꯎꯝ ꯍꯥꯎꯋꯦ ꯆꯁꯜꯂꯣ꯫
ꯃꯥꯏ ꯑꯩ ꯃꯍꯥꯎ ꯈꯪꯈꯤꯗ꯭ꯔꯦꯕ ꯑꯉꯥꯡ ꯑꯣꯏꯔꯤꯉꯩ ꯑꯩ ꯒ꯭ꯌꯥꯟ ꯃ꯭ꯌꯥꯟ ꯇꯥꯗ꯭ꯔꯤꯉꯩ ꯈꯔ ꯑꯗꯨꯗꯗꯤ ꯆꯥꯒꯤꯒꯨꯝ ꯇꯧꯕꯅꯦꯕꯀꯣ
ꯎꯝ
ꯑꯗꯨ ꯀꯥꯎꯈ꯭ꯔꯦꯕ ꯃꯍꯥꯎꯗꯨꯁꯨ ꯈꯪꯗꯦ꯫
ꯆꯔꯨꯝ ꯑꯦ ꯉꯥꯄ꯭ꯔꯨꯝꯗꯣ ꯍꯥꯎꯕꯅꯦ ꯄꯨꯕ ꯂꯩꯔꯣ ꯑꯗꯨꯒ ꯂꯧꯔꯣ ꯂꯧꯔꯒ ꯃꯀꯨꯗꯣ ꯂꯣꯏꯅꯃꯛ ꯀꯥꯛꯇꯣꯛꯑꯣ ꯇꯣꯑꯒ ꯄꯤꯁꯇꯣ ꯀꯛ ꯀꯛꯑꯣ ꯑꯗꯨꯒ ꯊꯥꯎ ꯈꯔ ꯌꯥꯝꯍꯜꯂꯣ ꯃꯁꯂꯥ ꯈꯔ ꯌꯥꯝꯍꯜꯂꯣ ꯑꯁ ꯉꯧꯔꯣ ꯑꯁ ꯏꯁꯤꯡ ꯈꯔ ꯍꯥꯞꯄꯣ ꯑꯁ ꯍꯥꯎꯕꯅꯦ ꯑꯩꯈꯣꯏ ꯃꯤ ꯃꯉꯥꯅ ꯀꯤꯂꯣ ꯑꯍꯨꯝꯃꯨꯛꯀꯤ ꯆꯥꯕ ꯉꯝꯃꯦꯍꯦ ꯑꯁ ꯈꯨꯍꯥꯎꯗꯣ
ꯏꯁ ꯑꯥ ꯍꯣꯏ ꯑꯗꯨ ꯉꯥꯄ꯭ꯔꯨꯝꯗꯤ ꯍꯥꯎꯕ ꯃꯥꯜꯂꯦ ꯍꯥꯏꯅꯩꯌꯦ
ꯑꯩꯈꯣꯏꯗꯤ ꯍꯪꯉꯣꯏꯁꯨ ꯆꯥꯏꯑꯦꯍꯦ
ꯍꯥ
ꯍꯪꯉꯣꯏꯁꯨ ꯆꯥꯏꯑꯕ ꯑꯩꯈꯣꯏꯗꯤ
ꯑꯣ ꯍꯣꯏ ꯎꯏꯌꯦ ꯃꯤ ꯆꯥꯅꯕꯕꯨꯗꯤ ꯑꯩꯅ ꯆꯥꯗꯕꯅꯦ ꯍꯉꯣꯏꯗꯤ ꯑꯃ ꯍꯪꯉꯣꯏ ꯑꯆꯧꯕꯗꯨꯅꯦꯀꯣ ꯅꯣꯏ ꯆꯥꯅꯔꯤꯁꯦ ꯑꯃ ꯃꯣꯔꯦ ꯍꯪꯉꯣꯏ ꯍꯥꯏꯅꯩꯅꯦ
ꯃꯣꯔꯦ ꯍꯪꯉꯣꯏꯁ ꯑꯗꯨ ꯃꯣꯔꯦ ꯍꯪꯉꯣꯏꯁꯨ ꯆꯥꯏ ꯑꯁ ꯑꯗꯣ ꯄꯥꯛ ꯐꯪꯅꯗꯤ ꯃꯣꯔꯦ ꯍꯪꯉꯣꯏꯗꯤ ꯁꯤ ꯍꯋꯥꯏ ꯃꯆꯥꯗꯣ ꯑꯄꯤꯛꯄꯗꯣ
ꯑꯥ
ꯑꯠ ꯑꯁ ꯑꯗꯨꯗꯤ ꯑꯁ ꯆꯥꯕ ꯍꯥꯥꯎꯋꯦꯍꯦ
ꯍꯪꯉꯣꯏ ꯃꯆꯥ ꯑꯄꯤꯛꯄ ꯑꯄꯤꯛꯄ ꯃꯆꯥ ꯃꯆꯥ ꯂꯩꯕꯗꯣ
ꯎꯝ ꯀꯩ ꯈꯨ ꯈꯨꯗꯨꯝ ꯈꯨꯗꯨꯝꯒ ꯈꯨꯗꯨꯝꯒꯤ ꯁꯥꯏꯖꯇ ꯂꯥꯛꯄꯗꯣ
ꯆꯥꯎꯔꯦꯍꯦ ꯑꯗꯨꯗꯤ ꯑꯦ ꯑꯗꯨꯒꯨꯝꯕꯗꯨꯗꯤ ꯍꯪꯉꯣꯏꯗꯤ ꯍꯪꯉꯣꯏ ꯃꯆꯥ ꯑꯄꯤꯛꯄꯗꯨꯗꯤ ꯆꯥꯕ꯭ꯔꯥ ꯑꯄꯤꯛ ꯑꯄꯤꯛ ꯄꯁ ꯑꯝ ꯌꯥꯝ ꯀꯟꯅꯅꯦ ꯑꯗꯨꯒꯨꯝꯕꯗꯨꯗꯤ ꯑꯁ ꯑꯩꯈꯣꯏ ꯑꯥꯗꯗꯤ ꯌꯥꯝ ꯂꯧꯕꯨꯛꯇꯗꯤ ꯌꯥꯝ ꯂꯩꯍꯦ ꯑꯗꯨꯗꯤ
ꯏꯁ ꯕꯣꯔꯥ ꯑꯃꯃꯨꯛ ꯐꯥꯕ ꯉꯝꯒꯗ꯭ꯔꯣ ꯐꯥꯔꯛꯄ ꯑꯁ ꯍꯣꯏ ꯑꯗꯨ ꯄꯨꯔꯛꯑꯅꯤ ꯑꯁ ꯃꯀꯣꯛꯁꯨ ꯀꯛꯑꯅꯤ ꯑꯗꯨꯒ ꯅꯪꯒꯤ ꯃꯀꯨꯗꯣ ꯃꯒꯨꯟꯗꯣ ꯃꯎꯟ ꯃꯎꯟꯗꯣ ꯑꯁ ꯂꯧꯊꯣꯛꯑꯅꯤ ꯑꯁ ꯐꯖꯅ ꯉꯧꯔꯒ
ꯑꯗꯨꯗꯤ ꯄꯤꯛ ꯑꯄꯤꯛꯄꯗꯨꯗꯤ ꯃꯀꯣꯛꯇꯨꯒ ꯃꯎꯟꯗꯨꯒ ꯂꯧꯊꯣꯛꯈ꯭ꯔꯗꯤ ꯀꯔꯤ ꯌꯥꯍꯧꯔꯅꯤ
ꯑꯁ ꯃꯅꯨꯡꯗ ꯂꯩꯍꯧꯕꯅꯤꯍꯦ ꯑꯁ ꯌꯥꯏꯔꯒꯁꯨ ꯆꯥꯕ ꯅꯨꯡꯉꯥꯏꯌꯦ ꯑꯁ ꯅꯣꯡꯃꯟ ꯀꯩꯅꯣ ꯅꯤꯡ ꯅꯤꯡꯊꯝꯊꯥ ꯁꯤ ꯂꯧ ꯂꯧ ꯂꯣꯛꯄ ꯂꯣꯏꯔꯀꯥꯟꯗꯀꯣ ꯐꯥꯕ ꯂꯥꯛ ꯀꯦ ꯑꯗꯨꯒ ꯌꯥꯏꯔꯒ ꯅꯪꯒꯤ ꯈꯔ ꯄꯤꯔꯛꯀꯦ ꯑꯗꯨ ꯇꯥꯎꯔꯒ ꯆꯥꯎꯋꯣ ꯌꯥꯝ ꯍꯥꯎꯕꯅꯦ
ꯇꯜꯂꯦ
ꯏꯁ ꯇꯥꯎꯔꯒ ꯏꯁ ꯑꯩꯗꯤ ꯅꯪꯒꯤ ꯗꯃꯥꯛ ꯄꯤꯔꯛꯀꯦ ꯍꯥꯏ ꯑꯗꯨ ꯅꯪꯗꯤ ꯑꯝꯇ ꯐꯥꯎ ꯂꯧꯕ ꯂꯥꯛꯑꯣ ꯍꯥꯏꯁꯨ ꯍꯥꯏꯔꯛꯇꯦ ꯀꯔꯤ
ꯌꯥꯝ ꯂꯤꯛꯄ ꯃꯥꯜꯂꯦ ꯅꯪꯁꯦ
ꯎ
ꯑꯗꯨꯁꯨ ꯅꯣꯏꯒꯤ ꯅꯣꯏꯒꯤ ꯄꯣꯠ ꯅꯠꯇꯦ ꯍꯥꯏꯕ ꯃꯤꯒꯤ ꯂꯥꯛꯄ ꯄꯣꯠꯅꯤ
ꯀꯩꯅꯣꯗꯤ ꯉꯥꯏꯈꯣ ꯀꯩꯅꯣꯝꯒ ꯑꯃ ꯑ ꯑꯗꯨꯝꯃ ꯀꯩꯅꯣꯗꯤ ꯂꯣꯏꯅ ꯆꯥꯕ꯭ꯔꯣ ꯍꯪꯒꯣꯏꯁꯦ ꯂꯣꯏ ꯆꯥꯕ꯭ꯔꯥ ꯃꯈꯟ ꯃꯈꯟ ꯍꯥꯏꯗꯤ ꯑꯩꯈꯣꯏ ꯁ꯭ꯋꯥꯏꯗ ꯑꯗꯨꯝ ꯂꯩꯅꯔꯤꯁꯤꯡꯁꯦ
ꯎꯝ ꯇꯣꯠꯇꯨꯗꯤ ꯆꯥꯗꯦꯍꯦ ꯇꯣꯠꯇꯨꯗꯤ ꯁꯝꯕ꯭ꯔꯨ ꯄꯥꯟꯗꯗꯤ ꯆꯥꯗꯦꯍꯦ ꯑꯗꯨꯗꯤ ꯁꯪꯒꯣꯏ ꯅꯠꯇꯦꯅ
ꯑꯣ ꯍꯣꯏꯅꯦ ꯑꯗꯨꯕꯨꯗꯤ
ꯑꯗꯨꯗꯤ ꯆꯔꯗꯤ ꯁꯤꯔꯅꯤ ꯑꯣꯏ ꯇꯥꯗꯤ ꯂꯣꯏꯔꯅꯤ ꯃꯣꯏ ꯆ
ꯌꯥꯁꯤ ꯂꯧꯕꯨꯛꯇꯗꯤ ꯌꯥꯝꯌꯥꯝ ꯂꯩꯕꯅꯤꯕꯣ
ꯑꯁ ꯑꯗꯨ ꯍꯪꯉꯣꯏꯗꯅ ꯃꯄꯇ ꯃꯄꯨꯛꯇ ꯅꯝꯁꯤꯜꯂꯗꯤ ꯑꯁ ꯄꯥꯏꯔꯃꯨꯛꯇꯤ ꯅꯝꯃꯗꯤ ꯃꯊꯤꯕꯣꯗꯣ ꯃꯆꯤꯟꯗꯒꯤ ꯊꯣꯛꯂꯛꯑꯅꯤ ꯐꯖꯅ ꯑꯁ
ꯍꯅ
ꯑ
ꯅꯡ ꯖꯥꯠ ꯖꯥꯇ ꯌꯥꯝ ꯉꯥꯡꯉꯦꯉꯣ
ꯅꯃꯗꯤ ꯃꯊꯤꯒꯣꯟꯗ ꯃꯆꯤꯟꯗ ꯂꯣꯏꯃꯛ ꯊꯣꯛꯂꯛꯑꯅꯤ ꯑꯗꯨ ꯐꯖꯅ ꯀꯪꯉꯅꯤ ꯑꯁ ꯌꯥꯏꯁꯜꯂꯅꯤ ꯃꯩꯗ ꯌꯥꯏꯔꯒ ꯑꯁ ꯅꯣꯡ ꯅꯤꯅꯤ ꯍꯨꯝꯅꯤꯃꯨꯛ ꯂꯩꯔꯒ ꯑꯁ ꯇꯥꯎꯔꯒ ꯆꯥꯕꯗ ꯑꯁ ꯆꯥꯛꯀꯁꯦ ꯄ꯭ꯂꯦꯠ ꯑꯃ ꯆꯥꯕꯗ ꯄ꯭ꯂꯦꯠ ꯑꯅꯤ ꯑꯍꯨꯝ ꯆꯥꯈꯤꯒꯅꯤ ꯑꯁ ꯅꯪꯒꯁꯦ ꯑꯃꯔꯛ ꯂꯥꯛꯑꯦ ꯇꯧꯔꯗꯤꯀꯣ ꯑꯃꯨꯛꯀ ꯑ ꯅꯪ ꯁ꯭ꯋꯥꯏꯗ ꯆꯥꯕ ꯍꯧꯔꯅꯤ ꯈꯪꯉꯦ
ꯎꯝ ꯑꯩ ꯌꯥꯔꯅꯤ ꯉꯍꯥꯟ ꯁꯤꯒꯤꯅꯦ ꯑꯩꯈꯣꯏ ꯁꯤ ꯗꯨꯀꯥꯟ ꯃꯅꯥꯛꯇꯅꯦ
ꯎꯝ
ꯌꯣꯟꯕ ꯂꯥꯛꯑꯦꯕꯀꯣ
ꯎꯥ
ꯑꯣꯏꯔꯗ ꯄꯨꯔꯦꯕꯀꯣ
ꯎꯝ ꯎꯝ
ꯑꯩ ꯋꯥꯈꯜꯗ ꯑꯁ ꯀꯩꯅꯣ ꯑꯃ ꯃꯥꯅ ꯄꯨꯔꯛꯄꯗ ꯑꯩ ꯋꯥꯈꯜꯗ ꯋꯥꯏꯈꯨꯒꯨꯝꯕ ꯃꯥꯜꯂꯨꯔꯦꯕ
ꯎꯝ
ꯑꯁ ꯌꯥꯝ ꯐꯖꯩꯌꯦ ꯈꯣꯠꯂꯦ ꯂꯧꯒꯦꯔꯣ ꯈꯣꯠꯄ ꯇꯧꯔꯛꯑꯦ ꯇꯧꯋꯦꯀꯣ ꯌꯥꯝ ꯉꯁꯤꯗꯤ ꯌꯥꯝ ꯐꯖꯩ ꯈꯣꯠꯂꯦ ꯀꯗ ꯑꯩꯁꯦ ꯌꯦꯡꯉꯦ ꯀꯩꯅꯣ ꯃꯥꯏꯁꯤꯕꯨ ꯋꯥꯏꯈꯨ ꯑꯣꯏꯔ ꯆꯠꯂꯒ ꯀꯩꯅꯣꯝꯗꯤ ꯍꯥꯏꯗꯤ ꯂꯦꯡꯕꯗꯣ
ꯎꯝ
ꯑꯗꯨꯒ ꯌꯦꯡꯉ ꯃꯅꯨꯡꯗꯣ ꯍꯪꯉꯣꯏꯏ ꯉꯥꯛꯇ ꯑꯣꯏꯔꯝꯃꯤꯅꯦꯃꯤ ꯑꯗꯨ ꯃꯣꯏ ꯃꯣꯏ ꯀꯩꯅꯣꯕꯨꯗꯤ ꯑꯗꯨꯝ ꯃꯣꯏ ꯍꯥꯟꯅ ꯆꯥꯕꯗꯤ ꯑꯗꯨꯝ ꯂꯧꯍꯧꯋꯦꯕ ꯑꯗꯨꯝ ꯂꯩꯍꯧꯕꯗꯣ ꯑꯗꯨꯃꯥꯏꯅ ꯂꯩꯍꯧꯋꯦꯕ ꯑꯩꯈꯣꯏꯅ ꯆꯥꯗꯕꯅꯤ
ꯍꯪꯉꯣꯏꯗꯀꯣ ꯍꯪꯉꯣꯏ ꯃꯆꯥꯗꯣ ꯍꯦꯟꯅ ꯐꯕꯅꯦ ꯁꯤ ꯑꯣꯇꯤ ꯇꯧꯔꯀꯥꯟꯗꯀꯣ ꯍꯜꯂꯣ ꯎꯇꯤ ꯇꯧꯔꯀꯥꯟꯗ
ꯆꯥꯕ꯭ꯔꯣ ꯆꯤꯁꯨꯣ
ꯅꯠꯇꯦ ꯑꯣꯇꯤ ꯍꯥꯏꯗꯤ ꯑꯣꯄꯔꯦꯁꯟ ꯇꯧꯔꯀꯥꯟꯗꯀꯣ
ꯑ
ꯑꯣꯄꯔꯦꯁꯟ ꯇꯧꯔꯀꯥꯟꯗ ꯀꯩꯅꯣ ꯊꯨꯅ ꯂꯣꯟꯁꯤꯟꯕꯅꯦ ꯍꯪꯣꯏ ꯍꯪꯉꯣꯏꯒꯤ ꯀꯩꯅꯣ ꯐꯨꯠꯂꯒ ꯃꯍꯤ ꯃꯍꯤ ꯎꯝ ꯃꯍꯤ ꯃꯤꯗꯣ ꯊꯛꯅꯤꯡꯉꯥꯏ ꯑꯁ ꯐꯕꯅꯦꯀꯣ ꯑꯗꯨꯒ ꯑꯣꯄꯔꯦꯁꯟ ꯇꯧꯕ ꯃꯤꯅ ꯑꯗꯨꯝ ꯑꯗꯨ ꯍꯪꯒꯟꯕꯅꯦ
ꯑꯣ ꯑꯩꯈꯣꯏꯒꯤꯅꯦꯅꯦ ꯈꯣꯡꯒꯨꯝꯕ ꯑꯣꯄꯔꯦꯁꯟ ꯑꯩꯈꯣꯏꯒꯤ ꯁꯔꯨꯒꯨꯝꯕ ꯇꯧꯔꯗꯤ ꯉꯥꯄ꯭ꯔꯨꯝ ꯉꯥꯄ꯭ꯔꯨꯝꯒ ꯅꯠꯇꯦ ꯈꯨꯅꯨ ꯃꯍꯤꯒꯗꯣ ꯐꯨꯠꯂꯒ ꯊꯛꯅꯩꯌꯦꯕꯀꯣ ꯁꯟ ꯃꯈꯣꯡꯗꯣ ꯑꯗꯨꯒꯤ ꯃꯍꯤꯒꯗꯣ ꯑꯗꯨꯃꯥꯏꯅ ꯆꯥꯗꯅ ꯈꯣꯠꯇꯅꯗꯤ ꯇꯧꯅꯩꯌꯦ ꯑꯗꯨꯒ ꯑꯩꯈꯣꯏꯁꯨ ꯑꯉꯥꯡ ꯑꯣꯏꯔꯤꯉꯩꯗꯒꯤ ꯑꯗꯨꯝ ꯈꯪꯂꯛꯄꯗꯒꯤꯩ ꯑꯗꯨꯝ ꯆꯥꯔꯝꯃꯗꯤ ꯀꯔꯤꯝ ꯈꯜꯂꯣꯏꯕ
ꯎꯝ
ꯃꯣꯏꯁꯨ ꯑꯩꯈꯣꯏ ꯆꯥꯔꯛꯑꯃꯗꯤ ꯀꯔꯤꯝ ꯈꯜꯂꯣꯏꯦꯕꯀꯣ ꯑꯗꯨꯅ ꯑꯩꯈꯣꯏꯅ ꯑꯗꯨꯝ ꯆꯥꯔꯛꯈꯤꯗꯕ ꯑꯩꯣꯏꯒꯤ ꯍꯦꯛ ꯈꯤꯇꯪ ꯄꯩꯁꯥꯗ ꯍꯦꯡꯉꯠꯇꯕꯩ ꯋꯥꯅꯦꯕ
ꯎꯝ ꯑꯗꯨ ꯍꯌꯦꯡ ꯃꯥ ꯅꯣꯏꯔꯣꯝꯗ ꯐꯥꯕ ꯂꯥꯛꯀꯦ ꯑꯗꯨꯒ ꯌꯥꯏꯁꯜꯂꯒ ꯄꯤꯔꯛꯑꯀꯦ ꯑꯗꯨ ꯐꯖꯅ ꯆꯥꯎꯋꯀꯣ
ꯑꯥ ꯊꯥꯕꯗꯤ ꯂꯥꯛꯑꯣ ꯑꯗꯨꯒ ꯌꯥꯏꯁꯤꯜꯂꯗꯤ
ꯑꯁ ꯌꯥꯔꯦ ꯅꯪ ꯄꯨꯔꯛꯑꯒꯦ ꯅꯪꯁꯤ ꯃꯍꯥꯎ ꯇꯝꯃꯣ ꯑꯁ ꯐꯖꯅ ꯍꯥꯎꯕꯅꯤ
ꯆꯥꯕ ꯉꯝꯗꯧ ꯃꯥꯟꯗꯦꯗ
ꯍꯥꯥ
ꯆꯥꯕ ꯉꯝꯗꯧ ꯃꯥꯟꯗꯦꯕ
ꯑꯁ ꯅꯪ ꯆꯥꯕ ꯉꯝꯃꯣꯏꯗꯕ ꯍꯥꯏꯗꯤ ꯌꯣꯠꯁꯜꯂ ꯀꯥꯟꯗ ꯌꯣꯠꯁꯜꯂꯀꯥꯟꯗ ꯅꯪ ꯇꯤꯟ ꯊꯣꯛꯂꯛꯑꯗꯤ ꯀꯩꯁꯨ ꯇꯧꯔꯣꯏꯗ ꯑꯗꯨꯗꯤ ꯊꯥꯔꯣꯏꯗꯣ ꯌꯠ ꯊꯔꯣꯏꯗ ꯌꯣꯠꯄ ꯉꯝꯗ꯭ꯔꯦ ꯊꯔꯣꯏꯗ ꯌꯣꯠꯁꯤꯟꯒꯦ ꯇꯧꯔꯗꯤ ꯇꯤꯟ ꯊꯣꯛꯂꯛꯀꯦ ꯇꯧꯋꯦ ꯑꯗꯨꯏ ꯊꯔꯛꯗ ꯇꯥꯔꯦ
ꯑꯩꯈꯣꯏꯅ ꯊꯔꯣꯏꯒꯨꯝꯕ ꯍꯧꯖꯤꯛ ꯀꯩꯅꯣ ꯆꯤꯟꯅ ꯆꯪꯉꯣ ꯌꯥꯔꯣꯏꯗꯧꯕ ꯏꯁꯥꯗ ꯇꯟ ꯆꯤꯟꯅ ꯌꯧ ꯌꯥꯗꯧ ꯃꯥꯟꯗꯕ
ꯏꯁ ꯌꯥꯏꯔꯒ ꯑꯁ ꯅꯪ ꯑꯁ ꯃꯔꯛ ꯆꯥꯕ ꯐꯪꯉꯅꯤꯀꯣ ꯍꯥꯕ ꯍꯧꯔꯒꯅꯤ
ꯑ ꯑꯩ ꯇꯜꯂꯦ
ꯃ ꯅꯣꯏ ꯅꯪꯅꯣ ꯄꯥꯁ ꯑꯣꯏꯗꯣꯏꯅꯦ ꯅ ꯁꯥꯕꯤ ꯃꯣꯏ ꯄꯥꯕꯁꯦ ꯑꯁꯣꯝꯒꯤꯗꯩ ꯂꯩꯁꯥꯕꯤꯅ ꯈꯣꯢꯅ ꯐꯥꯕ ꯆꯥꯕ ꯍꯧꯔꯦ ꯍꯥꯏꯔꯛꯇꯣꯏꯅꯤ
ꯋꯥꯟꯇꯦꯠ ꯂꯥꯎꯗꯅ ꯁꯣꯝꯗ ꯚꯥꯏꯔꯦꯟ ꯆꯠꯅꯤꯀꯣ ꯑꯃꯨꯛ
ꯕꯥꯢꯔꯦꯟ ꯆꯠꯀꯅꯤ ꯆꯠꯀꯅꯤ